ꯉꯁꯥꯏꯒꯤ ꯋꯥꯔꯤꯗꯣ ꯁꯥꯟꯅꯁꯦꯗ ꯏꯟꯁꯥꯡ ꯊꯣꯡꯕꯒꯤꯗꯣ ꯑꯗꯨꯅ ꯅꯨꯡꯉꯥꯏꯔꯦꯗ
ꯀꯣꯟꯇꯅ
ꯅꯪꯁꯨ ꯍꯌꯦꯡꯋꯥꯏ ꯆꯥꯛ ꯌꯦꯟꯁꯥꯡ ꯁꯦꯝꯕ ꯀꯥꯟꯗꯀꯣ
ꯎꯝ
ꯆꯛꯑꯦ ꯍꯥꯏꯔꯗꯤ ꯅꯪꯅ ꯊꯣꯡꯕꯗꯣ ꯃꯨꯟꯗ꯭ꯔꯤꯕ ꯐꯥꯎ ꯑꯗꯨꯗ ꯀꯔꯤ ꯀꯔꯤ ꯇꯧꯕ ꯌꯥꯕ ꯇꯧꯕ ꯑꯗꯨꯗꯤ ꯍꯥꯎꯔꯕꯅꯦ ꯑꯁꯦꯡꯕꯅ ꯑꯗꯨ ꯇꯧꯑꯣ ꯊꯣꯡꯕ ꯍꯥꯎ ꯃꯄꯥꯟꯗ ꯌꯥꯝ ꯊꯣꯛꯄ ꯃꯤ ꯑꯣꯏꯔꯝꯅꯤ ꯊꯣꯡꯋꯥꯡ ꯑꯗꯨꯝ ꯊꯣꯛꯄꯗꯣ ꯑꯗꯨꯗꯤ ꯍꯥꯎꯗ꯭ꯔꯕꯅꯦ
ꯐꯣꯟ ꯌꯦꯡꯃꯟꯕꯒꯤꯅꯤꯅꯦ ꯑꯩꯁꯦ ꯉꯁꯤꯐꯥꯎ ꯊꯨꯝꯊꯥꯛꯄ ꯀꯥꯎꯏꯤ
ꯑꯁ ꯑꯩ ꯆꯥꯅꯤꯡꯗꯗꯤ ꯑꯩꯒꯖꯥ ꯅꯪ ꯁꯤ ꯑꯩ ꯐꯨꯔꯅꯤ
ꯍꯣꯏꯅꯦ ꯆꯥꯛ ꯌꯦꯟꯁꯥꯡ ꯅꯪꯅ ꯄꯨꯛꯅꯤꯡ ꯆꯪꯅ ꯊꯣꯡꯗꯕꯒꯤ ꯒꯤꯅꯦ ꯑꯗꯨꯕꯨꯗꯤ
ꯍꯣꯏ ꯄꯨꯛꯅꯤꯡ ꯆꯪꯅ ꯐꯖꯅ ꯊꯣꯡꯗꯤ ꯍꯥꯎꯗꯤ ꯍꯥꯎꯕꯅꯤꯅ ꯃꯇꯝ ꯐꯖꯅ ꯀꯥꯏꯊꯣꯛꯑꯒ ꯀꯥꯏꯊꯣꯛꯑꯒ ꯐꯖꯅ ꯊꯣꯡꯉꯗꯤ ꯑꯗꯨꯝ ꯍꯥꯎꯗꯤ ꯍꯥꯎꯕꯅꯤ
ꯑꯩꯗꯤ ꯆꯥꯛ ꯏꯟꯁꯥꯡ ꯊꯣꯡꯕꯁꯦ ꯄꯨꯡ ꯄꯨꯡ ꯑꯃ ꯃꯈꯥꯏꯒꯨꯝꯕ ꯂꯧꯋꯦ
ꯑꯣ
ꯁꯨꯝ ꯁꯦꯝꯕ ꯈꯣꯠꯄ ꯇꯧꯕ ꯀꯥꯟꯗꯣꯀꯣ
ꯎꯝ ꯍꯥꯎꯕ ꯇꯥꯕꯅꯤꯅ ꯑꯗꯨ ꯑꯣꯏꯔꯗꯤ
ꯍꯣꯏ ꯑꯗꯨꯣ ꯑꯩꯗꯤ ꯃꯤꯅ ꯆꯥꯛ ꯌꯦꯟꯁꯥꯡ ꯊꯣꯡ ꯉ ꯃ ꯄꯥꯏ ꯌꯥꯝ ꯊꯣꯛꯈ꯭ꯔꯗꯤ ꯑꯩꯗꯤ ꯍꯥꯞ ꯆꯥꯅꯤꯡꯗꯦ
ꯎꯝ
ꯍꯥꯎꯗꯤꯕ
ꯁꯦꯞ ꯑꯣꯏꯒꯗꯕꯅꯤꯅꯦ ꯑꯗꯨꯗꯤ
ꯍꯥꯥ
ꯍꯣꯇꯦꯜ ꯍꯣꯇꯦꯜꯒꯨꯝꯕꯗ
ꯅꯠꯇꯦ ꯑꯗꯨ ꯑꯗꯨ ꯅꯠꯇꯕ ꯑꯗꯨ ꯀꯣꯛ ꯑꯣꯏꯕ ꯑꯗꯨ ꯅꯠꯇꯕ ꯍꯥꯏꯗꯤ ꯏꯁꯥꯅ ꯆꯥꯀꯗꯕꯗꯤꯀꯣ ꯆꯅ ꯊꯣꯡꯕ ꯍꯥꯎ ꯑꯗꯨꯗꯤ ꯆꯥ ꯌꯥꯝ ꯆꯥꯕ ꯅꯨꯡꯉꯥꯏꯔꯦꯅ ꯍꯥꯎꯔꯦ ꯑꯗꯨ ꯃꯤꯉꯣꯟꯗꯁꯨ ꯄꯤꯖꯆꯕꯗꯅꯨ ꯑꯩꯈꯣꯏ ꯏꯆꯦ ꯑꯩꯈꯣꯏꯅꯤꯍꯥꯛ ꯂꯩꯕꯒꯤ ꯆꯥꯛ ꯏꯟꯁꯥꯡ ꯌꯥꯝ ꯂꯦꯝꯃꯁꯨ ꯃꯤꯉꯣꯟꯗ ꯄꯤꯕ ꯂꯩꯗꯕ ꯌꯥꯝꯕꯔꯥꯅꯤ
ꯍꯣꯏ ꯍꯣꯏ ꯑꯁ ꯃꯤꯉꯣꯟꯗ ꯄꯤꯅꯤꯡꯉꯥꯏ ꯂꯩꯔꯗꯤꯀꯣ ꯄꯤ ꯄꯤꯕ ꯍꯥꯏꯕꯁꯦ ꯃꯤꯅ ꯆꯪ ꯆꯥꯅꯤꯡꯒ ꯗ꯭ꯔꯥ ꯆꯥꯅꯤꯡꯂꯣꯏꯗ꯭ꯔꯥ ꯈꯟꯕꯗ ꯑꯩꯁꯨ ꯑꯗꯨ ꯌꯥꯝ ꯈꯂꯦ ꯄ ꯄꯔꯒꯁꯨ ꯁꯅꯤ ꯊꯔꯤ ꯍꯀ ꯍꯗꯅ
ꯑꯁꯦꯡꯕꯀꯣ ꯃꯣꯏꯅ ꯆꯥꯅꯤꯡꯉ ꯗꯦ ꯍꯥꯏꯁꯨ ꯍꯥꯏꯔꯔꯣꯏ ꯂꯧꯈ꯭ꯔꯅꯤ ꯍꯌꯦꯡꯗꯤ ꯀꯩꯊꯦꯜ ꯑꯣꯏꯅ ꯍꯣꯠꯅꯗꯣꯏꯅꯣ
ꯍꯌꯦꯡꯁꯦ ꯑꯩ ꯑꯦꯟꯁꯥꯡ ꯅꯥꯄꯤ ꯂꯩꯕ ꯆꯠꯈꯤꯒꯦ ꯑꯩ ꯃꯣꯔꯅꯤꯡꯁꯦ ꯏꯁꯟꯁꯥꯡ ꯊꯣꯡꯗ꯭ꯔꯤꯉꯩꯗ ꯏꯁꯪ ꯁꯪꯥꯡ ꯊꯣꯡꯗ꯭ꯔꯤꯉꯩꯗ ꯀꯅꯤ ꯑꯗꯨꯒ ꯑꯗꯨꯒ ꯌꯣꯟꯆꯥꯛ ꯃꯔꯨꯁꯦ ꯑꯀꯪꯕꯗꯣ ꯏꯁꯤꯡ ꯇꯤꯡꯍꯟꯒꯅꯤ ꯉꯁꯤ ꯇꯤꯡꯉꯅꯤ ꯍꯌꯦꯡ ꯑꯗꯨꯒ ꯁꯤꯡ ꯂꯩꯌꯦ ꯑꯗꯨ ꯁꯤꯡꯒ ꯑꯃꯦꯠꯄ ꯇꯧꯏꯤ ꯑꯗꯨꯒ ꯏꯟꯖꯥꯡ ꯅꯥꯄꯤ ꯂꯧꯒꯅꯤ ꯅꯤ ꯍꯠꯇꯩꯁꯦ ꯑꯠꯇꯩꯁ ꯌꯥꯎꯗ꯭ꯔꯦ ꯊꯣꯡꯅꯕ
ꯀꯩꯅꯣ ꯅꯪ ꯁꯧꯒ꯭ꯔꯤ ꯄꯥꯝꯕ꯭ꯔꯥ ꯄꯥꯝꯗꯕ꯭ꯔꯣ
ꯁꯒꯂꯣꯟꯒꯤ ꯇꯨꯝ ꯆ ꯑꯦ ꯄꯥꯝꯃꯦ
ꯑ ꯑꯁ ꯍꯥꯏꯦꯁꯨ ꯑꯗꯨꯁꯨ ꯁꯧꯒ꯭ꯔꯤ ꯏꯟꯁꯥꯡ ꯊꯣꯡꯉꯅ ꯉꯥ ꯑꯌꯥꯏꯕ ꯑꯃ ꯍꯥꯞꯄꯒ
ꯍꯣꯏ ꯅꯪ ꯑꯌꯥꯏꯕꯁꯨ ꯑꯁꯤꯗ ꯑꯁ ꯐꯖꯕ ꯂꯩꯇꯅꯦ ꯁꯤꯗ
ꯅꯪ ꯑ ꯉꯥꯔꯤ ꯍꯥꯞꯄꯁꯨ ꯌꯥꯏꯑꯦ ꯅꯪ ꯅꯪ ꯁꯧꯒ꯭ꯔꯤꯁꯦ ꯀꯔꯝꯍꯥꯏꯅ ꯊꯣꯡꯕ꯭ꯔꯥ ꯍꯥꯏꯌꯣ
ꯁꯧꯔꯤꯁꯦ ꯏꯁꯤꯡ ꯁꯥꯗ꯭ꯔꯤꯉꯩꯗ ꯍꯥꯞꯄꯦ
ꯑꯗꯨ ꯊꯣꯡꯕꯗꯣ ꯍꯥꯏꯌꯣꯕ ꯍꯥꯎꯕꯗꯣ ꯑꯩ ꯍꯥꯏ ꯄꯤꯒꯦ ꯀꯃꯥꯏꯅ ꯊꯣꯡꯕ꯭ꯔꯥ ꯅꯪꯒꯤꯗꯣ
ꯑꯁꯨꯃꯥꯏꯅ ꯑꯦꯁ ꯇꯣꯉꯥꯟꯅ ꯂꯩꯒꯗ꯭ꯔꯅꯦ
ꯍꯥꯏꯕꯗꯤ ꯊꯣꯡ ꯁꯧꯒ꯭ꯔꯤꯁꯨ ꯀꯣ ꯅꯠꯇꯦ ꯁꯧꯒꯔꯤꯁꯨ ꯊꯣꯡꯕ ꯑꯗꯣ ꯃꯈꯜ ꯍꯥꯏꯕꯗꯤ ꯍꯥꯎꯕꯗꯣ ꯊꯣꯡꯕꯗ ꯎ ꯀꯣꯜꯂꯦꯕ ꯍꯥꯏꯕꯗꯤ ꯅꯪꯅ ꯑꯩꯅ ꯊꯣꯡꯕꯗꯣ ꯃꯈꯥ ꯃꯈꯥ ꯄꯣꯜꯂꯦꯕ ꯌꯥꯝ ꯑꯗꯨ ꯅꯪꯅ ꯊꯣꯡꯕ ꯅꯪ ꯑꯦ ꯅꯣꯏꯅ ꯅꯪ ꯍꯥꯏꯌꯣ ꯅꯪꯒꯤ ꯊꯣꯡꯕꯗꯣ ꯑꯩꯒ ꯊꯣꯡꯉꯨꯁꯦ ꯈꯦꯠꯅꯕ꯭ꯔꯥ ꯌꯦꯡꯁꯦ ꯍꯥꯏꯕ
ꯑꯩꯗꯤ ꯍꯥꯟꯅ ꯑꯅꯤꯌꯟ ꯍꯥꯞꯀꯅꯤ ꯑꯇꯩꯇꯩ ꯑꯇꯩ ꯀꯩꯅꯣ ꯑꯂꯨ ꯑꯂꯨꯒꯨꯝꯕ ꯎꯝ ꯍꯥꯞꯅꯤꯡꯉꯗꯤ ꯑꯂꯨ ꯑ ꯑꯂꯨꯁꯦ ꯍꯥꯟꯅ ꯃꯨꯟꯍꯟꯒꯅꯤ ꯑꯗꯨꯒ ꯃꯨꯜꯂꯀꯥꯟꯗ ꯑ ꯁꯧꯒꯔꯤꯗꯣ ꯍꯥꯞꯄ
ꯉꯥꯔꯤ ꯉꯥꯇꯥꯏꯔꯤ
ꯅꯪ ꯉꯔꯤꯁꯨꯨ ꯑꯗꯨꯗꯣ ꯁꯧꯒꯔꯤ ꯍꯥꯞꯇ꯭ꯔꯤꯉꯩꯗ ꯍꯥꯞꯄꯁꯨ ꯌꯥꯏ ꯍꯥꯞꯄ ꯂꯣꯏꯔꯒ ꯍꯥꯞꯄꯁꯨ ꯌꯥꯏ
ꯅꯪ ꯅꯪꯅ ꯑꯌꯥꯝꯕ ꯍꯥꯞꯄꯁꯇꯥꯗꯣ
ꯍꯥꯏꯗꯤ ꯑꯗꯨꯝ ꯑ ꯀꯔꯤ ꯍꯥꯏꯗꯣꯏꯅꯣ ꯁ꯭ꯇꯥꯏꯜ ꯂꯩꯇꯦꯗ ꯁ꯭ꯄꯦꯁꯤꯐꯤꯛ ꯑꯣꯏꯅ ꯂꯩꯇꯦꯗ
ꯑꯥ ꯑꯩ ꯅꯪ ꯑꯩ ꯍꯥꯏꯕ ꯊꯣꯡꯉꯣ ꯍꯥꯎꯕ꯭ꯔꯥ ꯌꯦꯡꯉꯣꯀꯣ ꯇꯥ ꯅꯪꯗꯣ ꯑꯗꯨꯃꯥꯏꯅ ꯇꯧꯔꯣ ꯏꯁꯤꯡꯗꯣ ꯐꯨꯠꯂꯅꯤꯅꯀꯣ ꯏꯁꯤꯡꯗꯣ ꯐꯨꯠꯇ꯭ꯔꯤꯉꯩꯗ ꯃꯣꯔꯣꯛ ꯑꯁꯥꯡꯕꯗꯣ
ꯑ
ꯑꯗꯣ ꯑꯁꯥꯡꯕꯗꯣ ꯅꯪ ꯅꯊꯟꯗ ꯂꯩꯕꯃꯤ ꯅꯪ ꯑꯦꯖꯅꯝꯗꯣ ꯆꯥꯕ ꯅꯠꯇ꯭ꯔꯣ
ꯍꯣꯏ ꯁꯥꯏ ꯑꯁ ꯑꯦꯖꯦꯟꯗꯣ ꯆꯥꯅꯤꯡꯗꯤꯌꯦ
ꯑꯣ ꯆꯥꯅꯤꯡꯗꯗꯤ ꯑꯗꯣ ꯑꯗꯨꯖꯅ ꯐꯥꯔꯁꯇ ꯏꯁꯤꯡꯗꯣ ꯈꯔ ꯊꯝꯃꯣ ꯑꯗꯨꯒ ꯃꯣꯔꯣꯛ ꯑꯇꯦꯛꯄꯇꯣ ꯑꯍꯨꯝꯒꯨꯝꯕ ꯊꯝꯃꯣꯀꯣ ꯁꯥꯗꯦꯅ ꯑꯗꯨꯕꯨꯗꯤ ꯑꯗꯨꯃꯥꯏꯅ ꯊꯝꯃꯣ ꯄ꯭ꯌꯥꯖ ꯊꯝꯃꯣ ꯄꯤꯌꯥꯖ ꯀꯥ ꯃꯨꯔꯣꯛ ꯀꯥ ꯑꯗꯨꯒ ꯊꯨꯝꯁꯨ ꯍꯥꯟꯅ ꯍꯥꯞꯄꯣꯕ ꯊꯨꯝ ꯍꯥꯞꯄꯣꯒ ꯍꯥꯞꯄꯒ ꯑꯗꯣ ꯉꯥꯔꯤꯗꯣ ꯉꯥꯔꯤꯗꯣ ꯏꯁꯤꯡ ꯆꯥꯝꯃ ꯉꯥꯔꯤ ꯉꯥꯔꯤ ꯍꯥꯞꯄꯣ ꯑꯗ ꯍꯥꯟꯅ ꯐꯨꯠꯂꯣꯕ ꯑꯗꯣ ꯉꯥꯔꯤꯒꯨꯝꯕ ꯂꯣꯏꯅ ꯍꯥ
ꯑꯣ
ꯍꯥꯏꯕꯗꯤ ꯁꯧꯒ꯭ꯔꯤ ꯍꯥꯞꯇ꯭ꯔꯤꯉꯩꯗ ꯑꯗꯣ ꯍꯥꯟꯅ ꯃꯨꯅꯤꯡꯉꯥꯏ ꯐꯨꯠꯂꯣꯕ ꯍꯥꯏꯕꯗꯤ ꯉꯥꯔꯤꯒꯤ ꯃꯍꯥꯎꯒꯨꯝꯕꯗꯣ ꯑ ꯅꯪ ꯅꯪꯅ ꯊꯣꯡꯕꯒꯤ ꯑꯗꯨꯗ ꯂꯣꯏ ꯆꯥꯏꯊꯣꯛꯈ꯭ꯔꯅꯤꯅ ꯑꯗꯨ ꯂꯣꯏꯔꯦ ꯍꯥꯏꯕ ꯀꯥꯟꯗ ꯅꯪꯅ ꯑꯃꯨꯛꯀ ꯁꯧꯒꯔꯤ ꯍꯥꯞꯄꯨꯀꯣ ꯃꯤꯅꯗꯤ ꯁꯧꯒ꯭ꯔꯤ ꯌꯦꯟꯁꯥꯡ ꯊꯣꯡꯉꯦ ꯍꯥꯏꯅ ꯃꯅꯥ ꯊꯣꯡ ꯑꯇꯣꯞꯄ ꯃꯅꯥꯗꯤꯀꯣ ꯑꯗꯨꯝ ꯑ ꯍꯣꯏ ꯍꯪꯒꯥꯝꯒꯨꯝꯕꯥ ꯕꯤꯟꯁꯀꯤ ꯃꯅꯥꯒꯨꯝꯕꯗꯤ ꯑꯗꯨꯝ ꯍꯦꯛ ꯊꯣꯡꯉꯒ ꯂꯧꯈꯠ ꯂꯧꯊꯣꯛꯄꯗ ꯆꯥꯕꯗꯣ ꯍꯥꯎꯕꯅꯦꯕꯀꯣ
ꯑꯗꯨꯕꯨ ꯁꯧꯒ꯭ꯔꯤꯗꯤ ꯑꯗꯨꯃꯥꯏꯅ ꯇꯧꯕ ꯀꯥꯟꯗ ꯃꯅꯝ ꯈꯔ ꯂꯩꯕꯅꯦꯕ ꯃꯥꯒꯤ
ꯎꯝ ꯎꯝꯝ
ꯅꯪꯅ ꯏꯁꯤꯡ ꯐꯨꯜꯂꯅꯤꯀꯣ ꯏꯁꯤꯡ ꯏꯁꯤꯡꯗꯣ ꯁꯧꯔꯦ ꯉꯥꯔꯤꯒꯨꯝꯕ ꯄꯤꯌꯥꯁꯀꯨꯝꯕꯗꯣ ꯂꯣꯏ ꯃꯨꯜꯂꯦ ꯍꯥꯏꯕꯅ ꯅꯪ ꯅꯍ ꯅꯪ ꯀꯩꯅꯣ ꯑꯃ ꯄꯥꯏꯔ ꯇꯧꯔ ꯇꯣ ꯑꯗꯨꯃꯥꯏꯅ ꯇꯧꯔꯗꯤ ꯃꯔꯣꯏꯒꯨꯝꯕꯗꯣ ꯃꯍꯤꯗ ꯂꯣꯏꯅ ꯅꯠꯇ꯭ꯔꯣ ꯄꯥꯈ꯭ꯔꯦ ꯍꯥꯏꯕ ꯀꯥꯟꯗ ꯊꯧꯒ꯭ꯔꯤꯗꯣ ꯊꯥꯛꯑꯣ ꯑꯗꯨꯕꯨ ꯁꯧ ꯑꯗꯨꯃꯅ ꯊꯥꯛꯄ ꯂꯣꯏꯔꯒ ꯊꯣꯡꯉꯣ ꯁꯧꯒꯔꯤ ꯊꯣꯡꯉꯒ ꯀꯣ ꯊꯨꯅ ꯊꯣꯡꯕꯗꯣ ꯂꯣꯏꯒꯅꯨꯕ ꯑꯣ ꯍꯦꯟꯅ ꯍꯥꯎꯗꯕꯅꯦꯕ ꯁꯧꯒꯔꯤꯗꯤ ꯐꯨꯠ ꯐꯨꯠꯂꯒ ꯍꯥꯎꯕꯅꯦꯕꯀꯣ ꯍꯥꯏꯕꯗꯤ ꯃꯥꯒꯤ ꯃꯅꯝꯗꯣ ꯃꯥꯡꯈꯤ ꯈꯤꯒꯅꯦꯕ ꯅꯪꯅ ꯑꯗꯨꯝ ꯊꯦꯡꯅ ꯍꯥꯞꯄ ꯍꯦꯛ ꯃꯨꯜꯂꯦ ꯍꯥꯏꯅ ꯊꯃꯗꯤ ꯍꯥꯎꯗꯕꯅꯦ ꯃꯥꯒꯤ ꯃꯅꯝ ꯑꯃ ꯂꯩꯕꯅꯦ ꯑꯗꯨ ꯀꯨꯏꯅ ꯐꯨꯠꯂꯣ ꯑꯗꯨ ꯆꯅꯝ ꯍꯥꯞꯄꯣ ꯅꯪꯅꯅꯥꯗ ꯐꯣꯇꯣ ꯆꯥꯗꯤ ꯆꯥꯔꯦ ꯆꯥꯗꯗꯤ ꯑꯗꯨꯝ ꯇꯣꯛꯑꯣ ꯑꯗꯨꯅ ꯑꯗꯨ ꯇꯧ ꯌꯥꯝ ꯍꯥꯎꯕꯅꯦ ꯍꯥꯏꯕꯗꯤ ꯃꯍꯥꯎꯗꯣꯒ ꯇꯣꯉꯥꯟ ꯂꯩꯕꯅꯦ ꯍꯣꯏ ꯇꯧꯑꯣꯣ
ꯎꯝ ꯑꯗꯨꯒ ꯀꯩꯅꯣꯁꯦ ꯊꯥꯡꯖꯤꯡ ꯊꯥꯡꯖꯤꯡ ꯁꯤꯡꯖꯨ ꯇꯧꯕ ꯍꯧꯥꯎꯗ ꯃꯥꯅꯤ
ꯍꯣꯏ ꯑꯗꯨꯁꯨ ꯍꯣꯏꯦ
ꯑꯦ ꯅꯣꯏꯔꯣꯝꯗ ꯁꯤꯡꯖꯨ ꯐꯪꯕ꯭ꯔꯣ ꯐꯪꯗꯧ ꯃꯥꯟꯗꯦ
ꯁꯤꯡꯖꯨ ꯍꯥꯏꯕꯕꯁꯤꯦ ꯀꯔꯤ ꯁꯤꯡꯖꯨꯔꯣ
ꯑꯦ ꯁꯤꯡꯖꯨ ꯍꯥꯏꯌꯦ ꯀꯩꯅꯣꯗꯣ ꯑꯁ
ꯍꯪꯅꯤꯡꯔꯣ
ꯍꯣꯏ ꯍꯣꯏ ꯍꯣꯏ ꯊꯥꯡꯖꯉꯦ ꯊꯥꯡꯖꯅꯤꯡꯦ ꯍꯥꯏꯕꯅꯦ ꯑꯩ
ꯑꯣ ꯉꯁꯥꯏ ꯏꯆꯦ ꯑꯩꯈꯣꯏꯅꯤ ꯑꯥ ꯕꯖꯥꯔꯗ ꯂꯧꯕ ꯆꯠꯂꯦ ꯐꯪꯉꯦ ꯑꯗꯨꯕꯨ ꯇꯣꯉꯥꯟꯗꯤ ꯇꯣꯡꯉꯥꯜꯂꯦ ꯈꯔ ꯇꯣꯉꯥꯜꯂꯦ
ꯑꯣ ꯄꯤꯛ ꯂꯝꯒꯣꯅꯤ ꯄꯤꯛ ꯂꯝ ꯃꯥꯣꯂꯦ
ꯍꯣꯏ ꯍꯣꯏ ꯄꯤꯛꯑꯦ ꯅꯪ ꯌꯥꯝ ꯍꯩꯌꯦꯦꯅꯦ
ꯎꯝ
ꯑꯗꯨ ꯆꯥꯗꯤ ꯆꯥꯗ꯭ꯔꯤ ꯍꯥꯏꯕꯗꯤ ꯃꯊꯦꯜ ꯌꯥꯝꯃꯟꯗꯅꯀꯣ ꯉꯁꯤ ꯑꯗꯨꯗꯤ ꯇꯧꯗ꯭ꯔꯦ
ꯎꯝ ꯍꯥꯎꯗꯤ ꯍꯥꯎꯗꯧ ꯃꯥꯟꯗꯦ ꯑꯗ ꯄꯤꯛꯄꯗꯣ ꯍꯥꯎꯗꯕꯅꯤ ꯄꯤꯑꯒ ꯂꯣꯗꯕꯗꯣ
ꯍꯣꯏ ꯑꯗꯨꯃꯥꯏꯅ ꯇꯧꯕ ꯃꯥꯜꯂꯦ ꯅꯪꯗꯤ ꯅ ꯊꯥꯗꯠꯂꯛꯏꯕꯅꯤꯅ ꯍꯥꯎ ꯍꯥꯎꯕ ꯆꯥꯎꯅꯥ
ꯑꯦ ꯑꯗꯨꯁꯨ
ꯑ ꯑꯗꯣ ꯑꯗꯨ ꯈꯤꯇꯪ ꯈꯤꯇꯪ ꯍꯥꯏꯕꯗꯤ ꯅꯊꯟꯗꯩ ꯑꯣꯏꯕꯅꯤꯅ ꯁꯥꯒꯨꯝꯕ ꯊꯣꯡꯉꯁꯨ ꯀꯦꯖꯤ ꯇꯪꯈꯥꯏ ꯄꯋꯥ ꯊꯣꯡꯉꯁꯨ ꯅꯨꯃꯤꯠ ꯑꯅꯤ ꯆꯥꯔꯅꯤꯗ ꯀꯌꯥꯝ ꯆꯥꯒꯦꯔꯣ ꯆꯥꯕ ꯑꯣ
ꯏꯊꯟꯗ ꯂꯩꯇꯍꯦ ꯍꯧꯖꯤꯛ ꯀꯍꯥꯅꯤ ꯏꯊꯟꯗ ꯂꯩ ꯎꯝ ꯍꯧꯖꯤꯛ ꯅꯨꯃꯤꯠ ꯍꯨꯝꯅꯤꯗꯤ ꯏꯊꯟꯇ ꯂꯩ ꯍꯥꯏꯕ ꯋꯥꯅꯤ ꯑꯩ ꯍꯪꯆꯠ ꯂꯥꯛꯀꯅꯤ ꯃꯤ ꯑꯃ
ꯑꯗꯨ ꯑꯗꯨ ꯅꯠꯇ꯭ꯔꯦ ꯃꯊꯟꯇ ꯂꯩꯔꯗꯤ
ꯏꯊꯟꯗ ꯂꯩꯕ ꯇꯜꯂꯦꯍꯦ ꯁꯛ ꯆꯥꯎꯥꯎ ꯊ ꯐꯣꯟꯣꯟ ꯉꯥꯏꯇꯥꯂꯦ
ꯁꯤꯌꯥ ꯍꯌꯥ
ꯃꯣꯔꯅꯤꯡ ꯏꯚꯅꯤꯡ ꯊꯣꯡꯅꯕ ꯇꯥꯂꯦ
ꯌꯦꯟ ꯄꯋꯥ ꯑꯃ ꯂꯧꯕꯗꯣ ꯆꯔꯥ ꯑꯍꯨꯝ ꯃꯔꯤ ꯆꯕꯅꯤ ꯆꯥꯗꯦꯕ ꯃꯥꯁꯨ ꯄꯥ
ꯍꯣꯏ ꯑꯩꯁꯨ ꯑꯩꯁꯨ ꯑꯗꯨ ꯀꯩꯅꯣ ꯇꯧ ꯐ꯭ꯔꯥꯏ ꯐ꯭ꯔꯥꯏ ꯇꯧꯒ ꯊꯝꯕ ꯑꯩꯁꯦ ꯍꯣꯏ ꯎꯝ ꯐ꯭ꯔꯥꯏ ꯇꯧꯔꯒ ꯊꯝꯕꯗꯤ ꯑꯗꯨꯝ ꯀꯨꯏꯅ ꯆꯠꯄꯅꯦ
ꯍꯣꯏ
ꯆ ꯍꯥꯎꯥꯎ ꯃꯗꯨꯂꯣ ꯑꯗꯨꯒ ꯀꯩꯅꯣꯗꯣ ꯂꯤꯚꯔꯗꯣ ꯂꯤꯚꯔ ꯑꯅꯤ ꯑꯅꯤꯒꯨꯝꯕ ꯂꯧꯕꯅꯦ ꯑꯩꯁꯦ ꯎꯝ ꯑꯅꯤ ꯑꯅꯤꯒꯨꯝꯕ ꯂꯩꯔꯒ ꯇꯔꯥ
ꯑꯣ ꯃꯅꯦꯅꯦ
ꯍꯣꯏ ꯑꯆꯧ ꯑꯆꯧꯕꯈꯩꯗꯤꯅꯦ ꯑꯗꯨ ꯇꯣꯉꯥꯟꯅ ꯄꯤꯕ ꯌꯥꯔꯣꯏ ꯌꯥꯠꯇꯕꯅꯦ ꯇꯣꯉꯥꯟꯅ ꯄꯤꯕ ꯌꯥꯗꯦ ꯑꯁ ꯀꯩꯅꯣꯗꯣ ꯂꯤꯚꯔꯁꯦ ꯇꯣꯉꯥꯟ ꯇꯣꯉꯥꯟ ꯈ꯭ꯔꯗꯤ ꯇꯣꯉꯥꯟꯅ ꯄꯤꯕ ꯌꯥꯏꯀꯣ ꯇꯣꯉꯥꯟꯅ ꯄꯤꯕ ꯂꯩꯌꯦ ꯇꯣꯉꯥꯟ ꯇꯣꯉꯥꯟ ꯑꯇꯩꯗꯤ ꯇꯣꯉꯥꯟꯅ ꯄꯤꯕ ꯂꯩꯇꯕꯅꯦ ꯍꯥꯏꯕꯗꯤ ꯑꯗꯨ ꯂꯤꯕꯔꯁꯦ ꯁꯥꯏꯖ ꯁꯥꯏꯖꯇ ꯂꯩꯌꯦꯕ ꯑꯆꯧꯕ ꯂꯩ ꯑꯄꯤꯛꯄ ꯂꯩꯌꯦ ꯑꯄꯤꯛꯄꯗꯤ ꯇꯔꯥ ꯇꯔꯥꯒꯤ ꯑꯗꯨꯛ ꯄꯤꯌꯦ ꯑꯗꯨꯝ ꯂꯩꯕ ꯌꯥꯏ ꯑꯗꯨꯕꯨ ꯑꯆꯧꯕꯗꯤ ꯑꯗꯨꯝ ꯇꯔꯥ ꯌꯥꯗꯦꯕ ꯄꯨꯜꯂꯞ ꯀꯖꯤ ꯎꯝ ꯃꯥꯒꯤ ꯐ꯭ꯂꯦꯁ ꯑꯗꯨ ꯑꯗꯨ ꯃꯥꯒꯤ ꯄꯣꯔꯁꯟ ꯑꯗꯨ ꯍꯥꯞꯄꯤꯦ
ꯑ
ꯀꯦꯖꯤ ꯌꯥꯝ ꯆꯠꯄꯅꯤꯍꯦ ꯑꯗꯨꯗꯣ ꯇꯦꯕꯔꯁꯦ ꯑꯗꯨꯒꯤ ꯄꯨꯂꯞ ꯄꯨꯜꯂꯞ ꯂꯩꯕꯁꯦ ꯀꯦꯖꯤ ꯌꯥꯝ ꯇꯥꯕꯅꯦ ꯋꯦꯠ ꯌꯥꯝ ꯇꯥꯕꯅꯤ ꯑꯗꯨꯅ ꯑꯩꯁꯦ ꯇꯣꯉꯥꯟꯅ ꯑꯗꯨꯝ ꯂꯩꯕꯅꯦ ꯇꯣꯉꯥꯟꯅ ꯐꯪ ꯌꯥꯒꯗ꯭ꯔꯅ ꯑꯗꯨꯝ ꯍꯥꯅ ꯍꯪꯒꯗꯕ
ꯑꯣ ꯑꯩꯗꯤ ꯌꯦꯟꯒꯤ ꯃꯥꯒꯤ ꯌꯦꯟꯒꯤ ꯀꯔꯤ ꯍꯥꯏꯕ꯭ꯔꯣ ꯃꯅꯨꯡꯒꯤ ꯃꯦꯡ ꯃꯔꯦꯡ ꯆꯠꯄꯗꯣ ꯑꯗꯨ ꯌꯥꯝ ꯍꯥꯎꯋꯦ
ꯑꯗꯨꯗꯨꯁꯨꯨꯍꯥꯎ ꯑꯣꯏ ꯍꯣꯏ ꯑꯗꯤ ꯂꯤꯕꯔ ꯅꯀꯋꯥꯏꯔꯤ ꯍꯥꯎ ꯑꯣꯏ
ꯑꯩꯗꯤ ꯃꯅꯨꯡꯒꯤꯗꯤ ꯑꯩꯗꯤ ꯃꯈꯣꯡꯅ ꯈ꯭ꯋꯥꯏꯗꯒꯤꯩ ꯐꯦꯚꯔꯥꯏꯠꯅꯦꯗ
ꯍꯣꯏ ꯃꯈꯀꯣꯡꯁꯨ ꯑꯗꯨꯝ ꯍꯥꯎꯋꯏ ꯃꯈꯀꯣꯡꯁꯨ ꯍꯥꯎꯋꯏ
ꯃꯨꯀꯣ
ꯎꯝ
ꯃꯀꯣꯛ ꯍꯥ ꯑꯩꯗꯤ ꯃꯀꯣꯛꯀꯨꯝ ꯑꯩ ꯆꯥꯛ ꯎꯝ ꯀꯩꯅꯣ ꯉꯥ ꯁꯥ ꯆꯥꯕ ꯀꯥꯟꯗ ꯃꯀꯣꯛ ꯆꯥꯕ ꯍꯩꯇꯦ
ꯑꯦ ꯅꯪ ꯉꯥ ꯁꯥꯎꯋꯦ ꯃꯀꯣꯛ
ꯀꯥꯏꯗ ꯆꯥ ꯃꯣꯏ ꯁꯔꯨ ꯁꯔꯥꯡ ꯉꯥꯛꯇ ꯀꯔꯝꯃꯥꯏꯅ ꯆꯥꯕ꯭ꯔꯣ
ꯑꯦ ꯁꯔꯨꯗꯣ ꯂꯧꯊꯣꯛꯀꯒꯗꯕꯅꯦ ꯁꯔꯨ ꯌꯥꯝꯅ ꯌꯥꯝꯅ ꯀꯩꯅꯣ ꯇꯧꯕꯁꯨ ꯂꯩꯇꯦꯗ ꯊꯣꯠꯄ ꯂꯩꯕꯅꯦꯗ ꯁꯔꯨꯁꯨ ꯉꯥꯒꯨꯝꯕꯗꯤ ꯁꯔꯨ ꯊꯣꯠꯄꯅꯦ ꯑꯗꯨꯒ ꯆꯤꯀꯟꯁꯨ ꯊꯣꯠꯄꯅꯦ
ꯂꯩꯋꯥ
ꯑꯀꯟꯕ ꯈꯨꯗꯤꯡ ꯂꯧꯊꯣꯛꯑꯣ ꯑꯀꯟ ꯑꯀꯟꯕ ꯃꯈꯩ ꯑꯗꯨꯒ ꯃꯥꯒꯤ ꯕ꯭ꯔꯦꯟ ꯄꯔ꯭ꯠꯊ ꯑꯗꯨꯒ ꯑꯥꯏꯁ ꯀꯨꯝꯕꯗꯣ ꯑ
ꯑꯩꯁꯨ ꯑꯥ ꯇꯝꯕ ꯇꯥꯔꯦ ꯉꯥ ꯃꯀꯣꯛꯇꯤ ꯍꯩꯒꯦ ꯍꯥꯏꯅ ꯈꯜꯂꯦ ꯃꯤꯅꯤꯅꯦ ꯑꯥ ꯎꯝ ꯆꯨꯞꯄꯒ ꯆꯥꯕꯗꯣ ꯌꯥꯝ ꯍꯥꯎꯗꯧ ꯃꯥꯜꯂꯦꯕ
ꯍꯣꯏ ꯍꯥꯎꯕꯅꯦ
ꯑꯩꯈꯣꯏ ꯂꯩꯀꯥꯏꯗꯗꯤ ꯁꯥꯕꯒꯤꯀꯣ ꯃꯤ ꯃꯄꯥꯟꯗ ꯂꯣꯏ ꯆꯠꯄ ꯎꯋꯦ
ꯑꯗꯨꯗ ꯉꯥ ꯍꯣꯡꯒꯗꯕ ꯃꯥꯜꯂꯦ
ꯁꯦ ꯈꯪꯗꯦ ꯍꯣꯡ ꯑꯩ ꯁꯤ ꯂꯩꯕ ꯆꯠꯇꯦꯕ ꯄꯥꯛ ꯏꯆꯦꯅ ꯑꯗꯨꯝ ꯊꯕꯛ ꯆꯠꯄꯗꯣ ꯍꯜꯂꯛꯄ ꯀꯥꯟꯗ ꯃꯥ ꯑꯗꯨꯝ ꯂꯩꯔꯛꯄꯒꯤꯀꯣ
ꯎꯝ
ꯗꯨꯒꯨ ꯃꯃꯟꯒꯨꯝꯕ ꯏꯟꯁꯥꯡ ꯅꯥꯄꯤ